ꯍꯜꯂꯣ
ꯍꯜꯂꯣ
ꯑꯃꯕꯣ
ꯑ ꯇꯨꯝꯗ꯭ꯔꯤꯗ ꯍꯞ ꯏꯞꯇꯤ ꯍꯞ
ꯇꯝꯗꯕꯤꯗ ꯍꯦꯞꯄ
ꯑꯥꯎ ꯃꯤꯠꯇꯤ ꯎꯁꯤꯟꯗꯕ ꯑꯗ ꯆꯦꯆꯦꯗꯤ ꯇꯨꯝꯃꯕꯣ
ꯁꯦꯁꯨ ꯍꯞꯄꯒ ꯂꯌꯦꯦ
ꯑꯩ ꯆꯆꯦꯁꯦ ꯀꯔꯤ ꯃꯊꯦꯜ ꯑꯣꯏꯅ ꯆꯥꯔꯒꯦ ꯉꯁꯤꯗꯤ
ꯉꯁꯤꯁꯦ ꯆꯤꯆꯦꯁꯦ ꯉꯥꯅꯨ ꯑꯣꯏꯅ ꯇꯧꯔꯦ
ꯑꯦꯅꯦ ꯀꯅꯤ ꯉꯥꯅꯨꯒꯨꯝꯕ ꯁꯥꯒꯨꯝꯕ ꯆꯥꯗꯕ ꯐꯪꯗ꯭ꯔꯦꯅꯦ
ꯆꯥꯗꯕ ꯀꯨꯏꯔꯦ ꯑꯩꯈꯣꯏꯗꯤ ꯉꯂꯨꯒꯨꯝꯕꯁꯦ
ꯑꯗꯨꯅꯦ ꯑꯩꯈꯣꯏꯁꯨ ꯉꯁꯤꯤ ꯈꯇꯥꯡ ꯑꯗꯨꯁꯨ ꯃꯤꯒꯤ ꯍꯨꯔꯥꯜꯂꯒ ꯆꯥꯕꯅꯤꯗ
ꯑ ꯍꯨꯔꯥꯟꯕꯥꯟꯕ
ꯆꯪ ꯑꯣ
ꯑꯥ
ꯑꯩꯈꯣꯏ ꯁꯨꯃꯥꯡꯗ ꯆꯪꯂꯛꯄ ꯉꯥꯅꯨꯗꯣ
ꯑ
ꯑꯩ ꯆꯥꯛ ꯆꯥꯛ ꯌꯦꯟꯖꯥꯡ ꯊꯣꯡꯉꯒꯦ ꯅꯪ ꯃꯩ ꯊꯥꯡꯒꯠ ꯃꯩ ꯊꯥꯒꯠꯈ꯭ꯔꯦꯕ ꯇꯥꯛꯇꯤ ꯂꯣꯏꯈ꯭ꯔꯦ ꯑꯗꯨꯒ ꯌꯦꯟꯁꯥꯡꯗꯣ ꯑꯩ ꯊꯣꯡꯅꯤꯡꯉꯥꯏ ꯂꯩꯇꯗꯅ
ꯏꯁꯤꯡꯗ ꯁꯥꯍꯟꯕ
ꯍꯣꯏ ꯏꯁꯤꯡꯗ ꯁꯧꯍꯜꯂꯦ ꯑꯗꯨꯒ ꯃꯄꯥꯟꯗ ꯀꯔꯤ ꯀꯔꯤ ꯂꯩꯕ꯭ꯔꯅ ꯌꯦꯡꯕ ꯊꯣꯛꯄꯗ ꯑꯩꯈꯣꯏ ꯑꯩꯈꯣꯏ ꯌꯨꯝ ꯃꯅꯥꯛꯀꯤꯀꯣ ꯉꯥꯅꯨ ꯂꯥꯕ ꯑꯃ ꯍꯦꯛꯇ ꯆꯦꯟꯁꯤꯜꯂꯛꯄ ꯋꯥꯅꯤꯗ ꯑꯗꯨꯗꯩꯗꯤ ꯑꯩꯅ ꯇꯥꯞ ꯐꯥꯔꯒ ꯆꯥꯛꯁꯪꯗ ꯄꯨꯁꯤꯟꯈ꯭ꯔꯕ ꯃꯄꯨꯗꯣ ꯑꯗꯨꯅꯤ ꯆꯥꯛꯇꯥꯔꯦ ꯃꯄꯨꯗꯣ ꯃꯥꯡꯉꯦꯅ ꯀꯤꯔꯝꯃꯅꯤꯅꯦ ꯀꯞ ꯀꯞꯄꯒ ꯆꯥꯕꯤꯈ꯭ꯔꯦ ꯑꯩꯁꯨ ꯅꯨꯡꯉꯥꯏꯇꯗꯅ
ꯃꯅꯝꯒꯁꯦ ꯊꯣꯛꯂꯝꯒꯅꯤ ꯌꯨꯝꯒ ꯅꯛꯅꯔꯗꯤ
ꯄꯤ ꯇꯥ ꯇꯥꯔꯒ ꯆꯥꯕꯤꯈꯦ ꯍꯥꯎꯅ ꯅꯨꯡꯉꯥꯏꯇꯦꯕ ꯑꯩꯁꯨ ꯍ ꯆꯗꯤ ꯆꯥꯈꯦ
ꯑꯗꯨ ꯃꯤ ꯍꯥꯏꯅꯕꯗꯤ ꯀꯩꯅꯣꯅꯤꯅꯦ ꯍꯨꯔꯥꯟꯕ ꯄꯣꯠꯁꯦ ꯌꯥꯝ ꯍꯥꯎꯏ ꯍꯥꯏꯅ ꯃꯍꯥꯎ ꯇꯣꯡꯉꯥꯜꯂꯤ ꯍꯥꯏꯅ
ꯍꯣꯏ ꯑꯗꯨꯗꯤ ꯂꯪꯁꯨ ꯈ ꯍꯨꯔꯥꯜꯂ ꯍꯨꯔꯥꯜꯂꯒ ꯆꯥꯔꯪꯒꯅꯤ ꯃꯔꯛ ꯃꯔꯛ ꯆꯀꯣ
ꯅꯠꯇꯦ ꯍꯥꯏꯗꯤ ꯃꯤꯅ ꯍꯥꯏꯅꯕꯀꯣ ꯑ ꯍꯨꯔꯥꯟꯕ ꯄꯣꯠꯁꯦ ꯍꯥꯎꯏꯤ ꯍꯥꯏꯅꯀꯣ ꯑꯗꯨꯒ ꯇꯧꯒꯅꯨ ꯍꯥꯏꯕ ꯄꯣꯠꯁꯨ ꯌꯥꯝ ꯇꯧꯅꯤꯡꯒꯂꯦ ꯍꯥꯏꯅꯤ ꯁꯨꯝ ꯑꯍꯟꯁꯤꯡꯅ ꯍꯥꯏꯔꯗ ꯁꯨꯝ ꯇꯥꯕꯅꯦꯅ
ꯍꯣꯏ ꯍꯣꯏ ꯑꯍꯟꯁꯤꯡꯅ ꯍꯥꯏꯕꯗꯣ ꯆꯨꯝꯃꯦ ꯑꯩꯁꯨ ꯉꯅ ꯈꯪꯉꯦꯕ ꯅꯍꯥꯟ ꯍꯩ ꯑꯩ ꯆꯥꯔꯛꯄ ꯉꯥꯅꯨꯗꯨꯒ ꯀꯤꯂꯣ ꯪ ꯉꯁꯤ ꯂꯣꯟꯅ ꯆꯥꯕꯁꯤꯒ ꯃꯍꯥꯎꯗꯣ ꯉꯁꯤꯒꯤꯅ ꯃꯤꯒꯤ ꯑꯣꯏꯕꯒꯤꯔ ꯈꯪꯗꯦ ꯌꯥꯝ ꯃꯍꯥꯎ ꯌꯥꯝ ꯂꯩꯌꯦ ꯀꯔꯤ ꯍꯥꯏꯕ ꯍꯩꯇ꯭ꯔꯦꯅ
ꯃꯍꯥꯎꯗꯣ ꯇꯣꯡꯉꯥꯜꯂꯦꯕ ꯇꯣꯞ ꯇꯣꯞꯄꯦꯕ ꯑꯩꯁꯨ ꯆꯥꯔꯤꯗ ꯅꯣꯡꯃ ꯆꯥꯒꯦ
ꯅꯣꯡꯃ ꯀꯣꯏꯔꯛꯑꯣ ꯍꯨꯔꯥꯜꯂꯒ ꯄꯤꯖꯒꯦ ꯃꯍ ꯍꯥꯎ ꯀꯥꯃꯣꯂꯥ ꯑꯣ
ꯀꯤꯗꯤ ꯀꯤꯌꯦꯦꯕꯣ ꯁ ꯈꯪꯗꯣꯛ ꯍꯥꯏꯗꯅ
ꯈꯪꯉꯗꯤ ꯈꯪꯗꯨꯗꯅ ꯇꯧꯕꯅꯤꯍꯦ ꯃꯊꯪꯗ ꯇꯧꯔꯔꯣꯏꯒꯦ ꯍꯥꯏꯔ ꯂꯣꯏꯔꯦ
ꯑꯗꯨꯗꯤ ꯑꯗꯨꯅꯦ ꯄꯩꯁꯥꯒ ꯂꯤꯔꯛꯑꯅꯤ
ꯅꯤꯔꯥꯑꯅꯤ ꯏꯆꯦꯆꯦ ꯂꯩꯔꯤꯁꯤꯗꯤ ꯅꯪꯉꯣꯟꯗꯒꯤ ꯂꯧꯔꯒ ꯀꯣꯛ ꯄꯤꯊꯣꯛꯑ ꯂꯣꯏꯔꯣ
ꯄꯩꯁꯥ ꯑꯃꯨꯛ ꯄꯤꯈ꯭ꯔꯗꯤ ꯃꯍꯥꯎꯗꯣ ꯑꯃꯨꯛ ꯇꯣꯡꯉꯥꯜꯂꯛꯑꯅꯤꯅꯦ
ꯑꯗꯨ ꯆꯥꯕ ꯂꯣꯏꯔꯀꯥꯟꯗ ꯑꯣꯏꯅ ꯄꯤꯕ ꯇꯥꯔꯦ ꯑꯗꯨꯅ ꯆꯥꯗ꯭ꯔꯤꯉꯩꯗ ꯄꯤꯔꯗꯤ ꯌꯣꯠꯁꯤꯟꯕ ꯀꯌꯥ ꯅꯨꯡꯉꯥꯏꯔꯣꯏꯕ ꯉꯁꯥꯏꯒꯤ ꯄꯩꯁꯥꯗꯣ ꯄꯩꯁꯥꯗꯣꯅ ꯅꯤꯡꯁꯤꯡꯉꯛꯇꯅ
ꯑ ꯑꯗꯨꯅꯤ ꯍꯥꯎꯔꯝꯒꯅꯤ ꯌꯦ ꯉꯥꯅꯨꯗꯤ
ꯍꯋꯦ ꯍꯋꯦ
ꯁꯔꯨꯕꯗꯤ ꯑ
ꯈꯔ ꯃꯥꯒꯤ ꯎ ꯃꯆꯨꯗꯣ ꯃꯨꯔꯛ ꯇꯧꯔꯒ ꯀꯣ ꯉꯥꯅꯨꯒꯤ ꯃꯇꯣꯗꯤ ꯈꯔ ꯅꯪ ꯃꯆꯨꯗꯣ ꯇꯣꯡꯉꯥꯜꯂꯦꯗꯅ ꯌꯦꯟꯒ
ꯑ ꯇꯣꯡꯉꯥꯂꯦ ꯃꯨꯁ꯭ꯔꯥ ꯃꯔꯦꯀꯣ ꯑ ꯀꯩꯅꯣꯗꯨꯅꯦ ꯉꯥꯅꯨꯗꯤ ꯉꯥꯅꯨꯗꯤ ꯃꯔꯣꯛ ꯁꯥꯗ꯭ꯔꯗꯤ ꯍꯥꯎꯇꯕꯅꯤꯅꯦ
ꯑꯗꯨꯒ ꯌꯦꯟ ꯌꯦꯟꯒꯤ ꯀꯩꯅꯣ ꯌꯦꯟꯒꯤ ꯃꯇꯣꯟꯗꯤ ꯈꯔ ꯀꯜꯂꯒ ꯃꯍꯥꯎꯗꯣ ꯈꯤꯇꯪ ꯋꯥꯠꯂꯤꯀꯣ ꯉꯥꯅꯨꯒꯤꯒ
ꯑ ꯌꯦꯟ ꯕꯣꯏꯂꯔꯒꯨꯝꯕꯗꯤ ꯍꯥꯎꯇꯦꯗ
ꯎꯝ ꯉꯥꯅꯨꯒꯤꯗꯤ ꯈꯔ ꯃꯇꯣꯡꯗꯣ ꯈꯔ ꯊꯣꯠꯂꯒ ꯈꯔꯁꯨ ꯊꯨꯝ ꯇꯛ ꯇꯧꯔꯒ ꯃꯍꯥꯎ ꯑꯃ ꯇꯧꯕꯅꯦ ꯍꯥꯏ
ꯆꯦꯆꯦꯁꯤ ꯉꯥꯡꯕꯗꯤ ꯍꯩꯏꯍꯦ
ꯍꯝ ꯆꯤꯟ ꯂꯩꯕꯅꯤꯅ ꯂꯩꯁꯦ ꯎꯝ ꯃꯔꯨ ꯌꯥꯎꯗꯕꯅꯤꯅ ꯁꯨꯝ ꯉꯥꯡꯕꯅꯤꯗ
ꯑꯗꯨꯅꯤ ꯆꯤꯆꯦꯁꯤ ꯀꯅꯥ ꯀꯅꯥ ꯂꯩꯔꯤꯅꯣ
ꯆꯤꯆꯦꯁꯦ ꯆꯦꯆꯦꯒꯤ ꯅꯨꯄꯥꯅ ꯂꯩꯌꯦ
ꯆꯦꯆꯦ ꯅꯨꯄꯥ ꯍꯥꯏꯗꯤ
ꯆꯦꯆꯦ ꯅꯨꯄꯥ ꯍꯥꯏꯗꯤ ꯏꯄꯨꯔꯣꯏꯕꯅꯤꯗꯅ
ꯑꯣ ꯅꯆꯥꯒꯁꯦ ꯀꯌꯥ ꯁꯨꯔꯦ ꯑꯗꯨꯗꯤ ꯂꯨꯍꯣꯡꯕꯗꯤ ꯀꯨꯏꯔꯕꯣ
ꯂꯨꯍꯣꯡꯕ ꯀꯨꯏꯔꯦ ꯏꯆꯥꯗꯤ ꯆꯥꯎꯔꯦ ꯂꯩꯁꯥꯕꯤ ꯐꯥꯔꯦ
ꯑꯁ ꯑꯩꯒꯤ ꯑꯃꯨꯛ ꯆꯞ ꯆꯥꯔꯗꯅ
ꯍꯣꯏꯅꯦ ꯅꯣꯏ ꯅꯣꯏ ꯂꯦꯡꯒꯥ ꯑꯣꯏꯔꯝꯕꯁꯨ ꯌꯥꯏꯌꯦ ꯏꯆꯥꯅꯨꯄꯤꯗꯣ
ꯎꯝ
ꯅꯣꯏ ꯂꯦꯡꯒꯥ ꯑꯣꯏꯔꯝꯃꯅꯤꯗ ꯑꯩꯅ ꯅꯪ ꯈꯣꯟꯖꯦꯜ ꯇꯥꯕꯗ ꯁꯨꯝ ꯃꯥꯟꯁꯤꯜꯂꯛꯑꯦꯕꯣ ꯏꯆꯥꯒꯁꯦ ꯆꯞ ꯆꯥꯗꯧ ꯃꯥꯜꯂꯦ ꯅꯕꯥꯅꯤꯁꯦ
ꯅꯣꯡꯃ ꯃꯇꯥꯡ ꯆꯥꯕ ꯀꯥꯟꯗ ꯈꯪꯅꯁꯤ
ꯍꯣꯏ ꯍꯣꯏ ꯈꯪꯅ ꯍꯟ
ꯏꯆꯦꯒꯤ ꯏꯆꯥꯁꯨ ꯃꯔꯝ ꯃꯣꯛꯇꯧ ꯃꯥꯜꯂꯤꯅꯦ ꯑꯗꯨꯗꯤ
ꯎꯝ ꯃꯃꯥ ꯂꯧꯕꯅꯤꯅꯀꯣ
ꯑꯍ
ꯑꯗꯨꯝ ꯌꯥꯏ
ꯃꯃꯥ ꯂꯧꯔꯗꯤ ꯍꯨꯔꯥꯟꯕꯁꯨ ꯀꯜꯂꯝꯒꯅꯤ ꯃꯃꯥ ꯃꯥꯟꯕꯅꯤꯅ
ꯃꯃꯥ ꯂꯧꯕꯅꯤꯅ ꯃꯔꯝ ꯃꯣꯛꯄꯒꯤ ꯃꯇꯥꯡꯗꯗꯤ ꯍꯥꯏꯗ꯭ꯔꯁꯨ ꯃꯁꯥꯅ ꯑꯗꯨꯝ ꯈꯪꯅ ꯇꯧꯋꯦꯗ
ꯃꯔꯝ ꯃꯣꯛꯄꯅꯤꯅ ꯍꯨꯔꯥꯥꯟꯂꯝꯃꯗꯤ ꯁꯣꯏ ꯁꯣꯏꯔꯦꯍꯦ
ꯑꯩꯈꯣꯏꯁꯦ ꯃꯔꯝ ꯃꯣꯛꯃꯟꯗꯅ ꯃꯤꯒꯤ ꯄꯣꯠ ꯇꯥꯞ ꯇꯥꯞ ꯂꯧꯒꯜꯂꯦꯕ
ꯑꯩꯗꯤ ꯃꯤꯒꯤ ꯄꯣꯠꯁꯦ ꯅꯤꯗꯕꯤꯗ ꯂꯧꯕꯁꯦ ꯇꯜꯂꯦ
ꯑꯁ ꯅꯤꯗꯅ ꯆꯥꯕ ꯄꯣꯠꯁꯦ ꯍꯥꯎꯕꯅꯦ ꯃꯍꯥꯎ ꯌꯥꯝ ꯂꯩꯕꯅꯦ
ꯑꯗꯣ ꯍꯥꯏꯗꯤ ꯍꯥꯏꯅꯔꯦꯕ ꯐꯠꯇꯤ ꯐꯠꯇꯦꯅꯦ ꯑꯗꯣ
ꯎꯝ ꯆꯥꯕ ꯂꯣꯏꯔꯒ ꯑꯃꯨꯛ ꯂꯥꯏ ꯈꯨꯔꯨꯝ ꯊꯣꯛꯑꯒ ꯂꯣꯏꯔꯦ
ꯑꯍ ꯍ ꯑꯗꯨꯅꯦ
ꯆꯥꯁꯤꯟꯈꯤꯕ ꯂꯧꯁꯤꯟꯈꯤꯕ ꯊꯛꯆꯤꯟꯈꯤꯕ ꯃꯌꯥꯝꯗꯣ ꯅꯅꯥꯏ ꯂꯥꯟꯖꯔꯦ ꯀꯣꯛꯄꯤꯔꯣ ꯍꯥꯏꯔ ꯂꯣꯏꯔꯦ ꯀꯣꯛꯄꯤꯌꯣ ꯀꯣꯛꯄꯤꯌꯣ ꯍꯥꯏꯕꯗ ꯍꯥꯥ
ꯆꯦꯆꯦꯁꯤ ꯀꯩ ꯊꯕꯛ ꯇꯧꯔꯤꯒꯦ
ꯂꯣ ꯅꯠꯇ꯭ꯔꯒꯅꯥ
ꯅꯠꯇꯦ ꯍꯧꯖꯤꯛ ꯅꯠꯇꯕ
ꯏꯆꯦꯗꯤ ꯂꯧꯃꯤꯅꯤꯗ
ꯂꯧꯃꯤ ꯁꯦꯁ ꯆꯦꯆꯦꯁꯦ ꯂꯧ ꯌꯥꯝ ꯍꯩꯔꯝꯗꯧ ꯃꯥꯜꯂꯦꯅꯦ ꯑꯗꯨꯗꯤ
ꯎꯝ ꯈꯔ ꯈꯔꯗꯤ ꯍꯩꯌꯦ ꯌꯥꯝꯅꯗꯤ ꯅꯠꯇꯕꯀꯣ
ꯑꯁ ꯈꯔ ꯈꯔꯗꯤ ꯌꯥꯔꯔꯣꯏꯅꯦ
ꯈꯔ ꯈꯔꯗꯤ ꯑꯗꯨꯝ ꯏꯁꯥꯒꯤ ꯉꯝꯖꯕꯒꯤ ꯆꯥꯡꯗ
ꯃꯅꯥ ꯃꯅꯥ ꯃꯁꯤꯡꯒꯗꯤ ꯊꯥꯗ꯭ꯔꯣ
ꯍꯥꯥ
ꯃꯅꯥ ꯃꯁꯤꯡꯒꯗꯤ ꯊꯥꯗ꯭ꯔꯣꯕ
ꯍꯥꯏꯌꯦ ꯍꯩꯒꯁꯦ ꯐꯥꯝ ꯇꯧꯋꯤꯅꯦ ꯑꯩꯈꯣꯏꯗꯤ
ꯀꯩ ꯀꯩ ꯑꯩꯁ ꯀꯣꯝꯂꯥꯗꯤ ꯆꯥꯅꯤꯡꯉꯦꯍꯦ ꯑꯦꯄꯜꯒ ꯇꯧꯗ꯭ꯔꯣ
ꯑꯄꯜꯁꯦ ꯐꯠꯇꯕꯀꯣ ꯑꯩꯈꯣꯏ ꯑꯩꯈꯣꯏ ꯁꯣꯝꯒꯤ ꯂꯩꯕꯥꯛꯁꯦ ꯆꯥꯟꯅꯗꯕ ꯀꯨꯝꯂꯥꯒ ꯀꯤꯍꯣꯝꯒꯗꯤ ꯐꯩꯍꯦ
ꯑ ꯋꯥꯇꯔꯃꯤꯂꯣꯟꯗꯤ
ꯋꯥꯇꯔꯃꯤꯂꯣꯟꯇꯤ ꯊꯥꯏꯌꯦꯕ ꯍꯧꯖꯤꯛꯇꯤ ꯃꯇꯝ ꯅꯠꯇ꯭ꯔꯦꯗꯅ ꯂꯣꯏꯈ꯭ꯔꯦ ꯑꯩꯈꯣꯏꯒꯤꯗꯤ
ꯅꯣꯡꯃ ꯃꯇꯥꯡ ꯆꯥꯕ ꯀꯥꯟꯗ ꯂꯥꯛꯀꯦ
ꯎꯝ ꯅꯪꯒꯤ ꯃꯇꯥꯡꯁꯤꯁꯨ ꯌꯥꯝ ꯃꯟꯗꯅ
ꯅꯅꯥꯎ ꯅꯅꯥꯎ ꯑꯩꯈꯣꯏ ꯂꯥꯛꯄ ꯀꯥꯟꯗꯗꯤ ꯑꯣꯐꯔꯔ ꯀꯩꯅꯣ ꯇꯧꯊꯣꯛ ꯇꯧꯊꯣꯛꯄꯁꯨ ꯌꯥꯏꯅꯦ
ꯂꯣꯏꯅ ꯄꯩꯁꯥ ꯂꯧꯗꯕꯤꯗ ꯌꯦꯟ ꯊꯣꯛꯀꯦꯅꯦ
ꯑꯁ ꯑꯗꯨ ꯌꯦꯟ ꯄꯩꯁꯥ ꯄꯤꯗꯕꯗꯤ ꯈꯔ ꯅꯨꯡꯉꯥꯏꯇꯦꯅꯦ ꯈꯔ ꯑꯣꯏꯔꯁꯨ ꯍꯥꯞꯂꯝꯒꯦꯅꯦ
ꯍꯣꯏꯅꯦ ꯑꯗꯨꯗꯩꯗꯤ ꯅꯣꯏꯒꯤ ꯅꯣꯏꯒꯤ ꯈꯨꯠꯇ ꯂꯩꯔꯦꯗꯅ ꯑꯗꯨꯗꯤ ꯑꯩꯅ ꯄꯤꯌꯣ ꯄꯤꯒꯅꯨ ꯑꯗꯨ ꯍꯥꯏꯔꯔꯣꯏꯒꯦꯕ
ꯂꯤꯁꯤꯡ ꯑꯃ ꯇꯥꯕ
ꯏꯆꯦ ꯈꯣꯏꯁꯦ ꯑꯁꯤ ꯁꯦꯝꯒꯠ ꯁꯥꯒꯠꯄꯗ ꯋꯥꯔꯝꯃꯅꯤꯅ ꯃꯤꯅꯨꯡꯁꯤꯒ ꯀꯣꯟꯅꯥꯅ ꯌꯥꯎꯔꯒ ꯀꯣ ꯈꯔ ꯊꯥꯗꯔꯝꯃꯣ ꯍꯥꯏꯇꯥꯔꯦ
ꯂꯤꯁꯤꯡ ꯑꯃꯒꯤ ꯄꯣꯠ ꯂꯧꯕ ꯀꯥꯟꯗ ꯀꯩꯅꯣꯅꯤꯅꯦ ꯆꯥꯝꯃꯉꯥꯒꯨꯝꯕ ꯄꯤꯔꯝꯃꯗꯤ ꯌꯥꯔꯦꯗ ꯑ
ꯄꯥꯟꯕꯗꯤꯅꯦ
ꯎꯝ
ꯂꯤꯁꯤꯡ ꯑꯃꯒꯤ ꯄꯣꯠꯀꯨꯝꯕ ꯄꯤꯔꯒ ꯂꯤꯁꯤꯡ ꯃꯉꯥꯒꯨꯝꯕ ꯊꯥꯗꯔꯝꯕꯗꯣ ꯑꯗꯨ ꯑꯗꯨꯒꯨꯝꯕꯅꯤꯅꯦ ꯍꯦꯛ ꯆꯦꯆꯦꯅ ꯄꯥꯝꯃꯤꯁꯦ ꯅꯠꯇꯕꯤꯗ ꯂꯤꯁꯤꯡ ꯑꯅꯤ ꯑꯍꯨꯝꯒꯤ ꯂꯧꯔꯒ ꯆꯥꯝꯉꯥꯒꯨꯝꯕ ꯊꯥꯗꯕꯗꯨꯗꯤ ꯅꯆꯦ ꯀꯌꯥ ꯅꯨꯡꯉꯥꯏꯗꯧ ꯃꯥꯟꯗꯦ ꯅꯣꯏ ꯍꯟꯈ꯭ꯔꯒ
ꯑꯩ ꯈꯜꯂꯤꯕ ꯅꯪ ꯅꯪꯅ ꯈꯜꯂꯤꯕꯒ ꯃꯥꯟꯅꯗ꯭ꯔꯦꯅꯦ ꯑꯗꯨꯗꯤ
ꯎꯝ
ꯑꯩꯅ ꯈꯜꯂꯤꯁꯤꯅ ꯂꯤꯁꯤꯡ ꯑꯃꯒꯤ ꯂꯤꯁꯤꯡ ꯑꯃꯒꯤ ꯂꯧꯔꯒ ꯆꯥꯇ꯭ꯔꯨꯛ ꯆꯥꯇ꯭ꯔꯦꯠꯀꯨꯝꯕ ꯄꯤꯒꯦ ꯇꯧꯔꯤꯕ
ꯑꯗꯨꯗꯤ ꯅꯪ ꯑꯃꯨꯛ ꯇꯣꯡꯃꯜꯂꯦꯗ
ꯑꯦ ꯆꯤꯆꯦ ꯆꯤꯆꯦꯒꯤ ꯎꯝ ꯆꯤꯆꯦꯒꯤ ꯍꯁꯕꯦꯟꯗꯤ ꯀꯔꯤ ꯊꯕꯛ ꯇꯧꯔꯤꯒꯦ
ꯆꯤꯆꯦꯒꯤ ꯍꯖꯕꯦꯟꯁꯦ ꯆꯤꯆꯦꯒ ꯑꯗꯨꯝ ꯆꯞ ꯃꯥꯟꯅꯩ ꯌꯦ
ꯁꯨꯃꯤꯟꯕ꯭ꯔꯥ
ꯎꯝ ꯆꯦꯆꯦꯒ ꯆꯦꯆꯦꯒ ꯑꯗꯨꯝ ꯇꯨꯝꯃꯤꯟꯅ ꯊꯛꯃꯤꯟꯅ ꯇꯨꯝꯃꯤꯟꯅ ꯆꯥꯃꯤꯟꯅ ꯑꯗꯨꯅꯤꯗꯥ
ꯌꯥꯝ ꯅꯨꯡꯁꯤ ꯆꯥꯟꯅꯅꯅ ꯌꯥꯝ
ꯍꯣꯏ ꯌꯥꯝ ꯅꯨꯡꯁꯤ ꯆꯥꯟꯅꯥꯅ ꯂꯩꯌꯦ
ꯌꯥꯝ ꯐꯩꯅꯦ
ꯎꯝ ꯃꯥꯏꯅ ꯑꯣꯏꯔꯦ ꯑꯣꯏꯇꯦ
ꯂꯧꯒꯨꯝꯕꯗꯤ ꯂꯩꯇ꯭ꯔꯣ
ꯁ ꯑꯣꯏꯣꯏ ꯐꯦ ꯍꯧꯖꯤꯛꯁꯦ ꯂꯧ ꯀꯥꯟ ꯈꯣꯏꯔꯤꯌꯦ ꯑꯩꯈꯣꯏ
ꯑꯩꯈꯣꯏꯁꯦ
ꯅꯣꯏꯗꯤ ꯂꯧ ꯈꯣꯏꯔꯕꯣ
ꯑꯩꯈꯣꯏꯁꯦ ꯂꯧ ꯂꯣꯏꯔꯤꯩꯗ ꯑꯩꯈꯣꯏꯗꯤ
ꯄꯨꯟꯈ꯭ꯔꯕꯣ
ꯍꯟꯗꯛ ꯍꯟꯗꯛ ꯁꯨꯗꯤꯌꯦ ꯂꯧ ꯑꯩꯈꯣꯏ
ꯑꯦ ꯀꯔꯤꯒꯤ
ꯁꯨꯅꯤꯡꯗꯕ ꯍꯥꯏꯇꯥꯔꯦꯅꯦ
ꯅꯪ ꯁꯤꯁꯨ ꯁꯣꯟꯅꯤꯡꯗꯕ ꯀꯔꯤꯒꯤ ꯂꯥꯎ ꯁꯨꯖꯕꯅꯤ
ꯍꯧꯖꯤꯛ ꯍꯧꯖꯤꯛꯇꯤ ꯀꯩꯅꯣꯅꯤꯅꯦ ꯁ꯭ꯀꯨꯜ ꯀꯥꯔꯤꯕꯅꯤꯅꯀꯣ
ꯑꯥ
ꯂꯥꯏꯔꯤꯛꯇ ꯑꯣꯏꯅ ꯃꯥꯏ ꯑꯣꯟꯁꯤꯟꯒꯦ ꯇꯧꯕ
ꯍꯣꯏ ꯍꯣꯏ ꯑꯗꯨꯁꯨ ꯌꯥꯏ
ꯇ
ꯍꯔꯛꯇ ꯂꯩꯔꯛꯇ ꯄꯜꯂꯒ ꯑꯃꯔꯣꯝꯗ ꯑꯣꯟꯁꯤꯜꯂꯝꯃ ꯀꯌꯥ